ꯇꯥꯕ꯭ꯔꯣ ꯍꯜꯂꯣ ꯍꯜꯂꯣ ꯍꯜꯂꯣ ꯇꯥꯗ꯭ꯔꯣ ꯍꯜꯂꯣ ꯍꯜꯂꯣ
ꯇꯥꯏꯌꯦ ꯇꯥꯏꯌꯦ ꯅꯪꯉꯣꯟꯗ ꯅꯦꯋꯥꯛ ꯅꯨꯡꯉꯥꯏꯇꯕ꯭ꯔꯣ
ꯑ
ꯅꯨꯡꯉꯥꯏꯌ‌ꯦ ꯑꯁ ꯐꯖꯟ ꯇ ꯉꯁꯥꯏꯗꯒꯤ ꯑꯩꯅ ꯍꯜꯂꯣ ꯍꯥꯏꯟ
ꯍꯣꯏ ꯍꯣꯏ ꯅꯪ ꯅꯪ ꯅꯪ ꯀꯧꯕꯗꯤ ꯇꯥꯏꯌꯦ ꯑꯗꯨꯗ ꯀꯩꯅꯣ ꯐꯣꯟ ꯂꯥꯛꯄ ꯏꯃꯥꯔꯖꯦꯟꯁꯤꯒꯤ
ꯑꯗꯨ ꯄꯥꯏꯈꯠꯄ꯭ꯔꯣ ꯑ ꯑꯗꯨ ꯑꯗꯨ ꯄꯥꯈꯠꯄ ꯑꯣ ꯑꯩꯗꯤ ꯀꯟꯅ ꯎꯝ ꯅꯪꯒꯤ ꯃꯅꯥꯛꯇ ꯃꯤ ꯌꯥꯝ ꯂꯩꯕ ꯃꯥꯜꯂꯦ
ꯑꯣ ꯍꯧꯖꯤꯛ ꯃꯤ ꯌꯥꯝ ꯂꯩꯌꯦ
ꯃꯤ ꯌꯥꯝ ꯂꯩꯌꯦ ꯅꯨꯡꯉꯥꯏꯔꯦꯀꯣ ꯅꯪꯗꯤ ꯃꯤ ꯌꯥꯝ ꯂꯩꯔꯗꯤ
ꯎꯝ
ꯀꯩꯗꯧꯔꯤꯅꯣ
ꯍꯧꯖꯤꯛꯁꯦ
ꯊꯦꯡ ꯄꯤꯔꯨꯒꯦ ꯇꯧꯔꯤ ꯅꯊꯟꯗ ꯂꯩꯌꯣꯅꯦ ꯅꯪꯗꯤ ꯀꯔꯤꯔꯣ
ꯑꯁ ꯍꯧꯖꯤꯛꯇꯤ ꯗꯨꯝ ꯑꯩꯁꯨ ꯀꯣꯜ ꯇꯧꯔꯝꯗꯔꯁꯨ
ꯇꯧꯔꯝꯗꯔꯁꯨ ꯐꯗꯣꯏꯕ ꯑꯗꯨꯅꯦ
ꯁꯣꯏꯕꯅꯤ
ꯑ ꯀꯔꯤ ꯍꯥꯏꯕ
ꯗꯣ ꯍꯥꯏ
ꯀꯔꯤ ꯍꯥꯏꯕꯅꯣ ꯇꯥꯗꯦ ꯐꯖꯅ ꯍꯜꯂꯣ ꯇꯥꯗꯔꯣ ꯍꯜꯂꯣ ꯍꯜꯂꯣ